ꯍꯜꯂꯣ
ꯍꯜꯂꯣ ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯀꯩꯗꯧꯔꯤꯒꯦ ꯑꯩꯗꯤ ꯃꯄꯥꯟꯗ ꯊꯣꯛꯀꯦ ꯂꯩꯔꯦꯑꯦ ꯑꯁꯤꯗ ꯊꯕꯛ ꯇꯧ ꯊꯕꯛ ꯇꯧꯕꯒꯤ ꯃꯈꯣꯟꯗꯣ ꯌꯥꯝ ꯀꯜꯂꯦꯕ
ꯑꯣ ꯑꯩꯗꯤ ꯐꯝꯂ ꯂꯩꯌꯦ
ꯇꯧꯒꯦ ꯍꯥꯏꯔꯒ ꯑꯥ ꯀꯣꯜ ꯇꯧꯒꯦ ꯍꯥꯏꯔꯒ ꯑꯃꯨꯛ ꯊꯕꯛ ꯇꯧꯕ ꯍꯧꯋꯦ
ꯎꯝ
ꯀꯅꯥ ꯀꯅꯥ ꯂꯩꯔꯤꯅꯣ
ꯏꯊꯟꯇ ꯂꯩ ꯏꯊꯟꯗ ꯂꯩ ꯍꯣꯏ
ꯎꯝ
ꯆꯔꯥꯋꯥꯜꯂꯕꯣ
ꯋꯥꯂꯦ ꯉꯁꯥꯏꯅ ꯑꯃꯨꯛ ꯂꯥꯝꯒ ꯂꯥꯝꯒꯦ ꯇꯧꯔꯦ
ꯀꯩ ꯑꯦꯟꯁꯥꯡ ꯆꯥꯔꯕ
ꯑ ꯉꯔꯥꯡꯒꯤ ꯀꯩꯅꯣ ꯕ꯭ꯔꯣꯏꯂꯔ ꯊꯣꯡꯕꯗꯣ ꯂꯦꯝꯕꯗꯣ ꯆꯥꯕꯅꯤ
ꯑꯩꯁꯨ ꯂꯦꯝꯃꯅꯤ ꯍꯥꯎꯒꯅꯤ ꯂꯦꯝꯃꯁꯨ ꯑꯗꯨꯝ ꯍꯥꯎꯕꯅꯤ
ꯎꯝ ꯆꯝꯊꯣꯡꯅꯤꯗ ꯊꯥꯎꯗ ꯊꯣꯡꯕ ꯅꯠꯇꯦ ꯎꯝ ꯑꯗꯨꯅꯦ ꯃꯍꯤꯗꯣ ꯊꯛꯅꯤꯡꯕ ꯑꯗꯨꯒꯤ
ꯎꯝ
ꯀꯩ ꯀꯩ ꯇꯧꯔꯒꯦ ꯍꯟꯗꯛꯇꯤ ꯑꯩꯗꯤ ꯏꯅꯥꯎꯅꯨꯄꯤꯒ ꯂꯩꯌꯦ
ꯎꯝ ꯑꯗꯨꯝ ꯂꯩꯌꯦ
ꯀꯩ ꯑꯣ
ꯑꯉꯥꯡ ꯁꯦꯟꯅꯕ ꯂꯧ ꯆꯠꯇ꯭ꯔꯦ ꯑꯉꯥꯡ ꯁꯦꯟꯅꯔꯒ ꯂꯩꯔꯦ
ꯎꯝ ꯑꯗꯨꯅ ꯐꯔꯦ ꯑꯗꯨꯁꯨ ꯋꯥꯕꯅꯦ ꯀꯩꯅꯣ
ꯍꯣꯏ ꯑꯁ ꯋꯥꯕꯗꯤ ꯋꯥꯏꯗ
ꯎꯝ ꯅꯣꯡ ꯇꯥꯕ꯭ꯔꯣ ꯈꯨꯟꯗ
ꯇꯥꯗꯦ
ꯎꯝ ꯅꯣꯡꯗꯤ ꯃꯝꯂꯤ ꯃꯝꯂꯤ ꯇꯧꯋꯦ ꯍꯥꯏꯕ
ꯎꯝ
ꯉꯁꯥꯏ ꯀꯣꯜ ꯇꯧꯕꯗ ꯑꯁ ꯑꯁꯤꯗꯗꯤ ꯁꯥꯕꯅ ꯁꯥꯕꯅ ꯑꯥ
ꯑꯣ
ꯅꯣꯡꯃꯗꯤ ꯃꯝꯂꯤ ꯃꯝꯂꯤ ꯇꯧꯔꯛꯑꯦꯕ ꯑꯗꯨꯝ ꯇꯧꯔꯛꯑꯒ ꯑꯗꯨꯝ ꯑꯃꯨꯛ ꯅꯨꯡꯁꯥ ꯊꯣꯛꯂꯛꯑꯦ
ꯎꯝ
ꯌꯥꯗꯦ ꯌꯥꯝ ꯁꯥꯏꯌꯦ
ꯑꯗꯨꯗꯗꯤ ꯌꯨꯝꯗꯗꯤ ꯁꯥꯔꯁꯨ ꯑꯗꯨꯝ ꯏꯪꯕ ꯃꯐꯝ ꯂꯩꯌꯦꯗꯅ ꯅꯨꯡꯁꯤꯠ ꯀꯩꯀꯥ ꯂꯥꯛꯑꯦꯗꯅ ꯑꯁꯤꯗꯗꯤ ꯑꯗꯨꯐꯥꯎ ꯂꯥꯛꯇꯦꯕ ꯅꯂꯥꯒꯤ ꯃꯅꯝ ꯑꯣꯏꯅ ꯂꯥꯛꯑꯦꯕ
ꯆꯠꯊꯣꯛꯄꯁꯨ ꯅꯨꯡꯁꯥ ꯌꯥꯝ ꯀꯟꯕꯅꯤꯅ ꯆꯠꯊꯣꯛꯄꯁꯨ ꯌꯥꯗꯦ ꯁꯥꯃꯟꯕꯒꯤ ꯌꯥꯗ꯭ꯔꯦ ꯌꯨꯝꯗ ꯂꯥꯛꯀꯅꯤ ꯈꯔ ꯂꯩꯔꯗꯤ
ꯂꯥꯛꯑꯣ
ꯁꯥꯃꯟꯕꯒꯤ ꯌꯥꯗ꯭ꯔꯦ ꯀꯣꯏꯔꯛꯀꯦ ꯀꯣꯏꯔꯛꯀꯦ ꯄꯩꯁꯥ ꯂꯩ ꯇꯥꯕꯒꯤꯅꯤꯅꯦ ꯑꯗꯨꯒꯤꯅꯦ ꯄꯩꯁꯥ ꯂꯩ
ꯄꯩꯁꯥꯒꯤ ꯄ꯭ꯔꯣꯕ꯭ꯂꯦꯝ ꯉꯥꯛꯇꯅꯦ ꯍꯧꯖꯤꯛꯀꯥꯟꯁꯦ
ꯑꯗꯨꯅꯦ ꯄꯩꯁꯥ ꯊꯣꯛꯇꯕꯅꯤꯅ ꯄꯩꯁꯥ ꯊꯣꯛꯑꯗꯤ ꯑꯗꯨꯝ ꯏꯂꯥꯏ ꯂꯥꯏꯅ ꯌꯨꯝ ꯆꯠꯄ ꯌꯥꯕ ꯆꯥꯅꯤꯡꯕ ꯆꯥꯕ ꯌꯥꯕ
ꯎꯝ
ꯀꯩ ꯍꯦꯟꯖꯥꯡ ꯆꯥꯔꯒꯦ ꯉꯁꯤꯗꯤ
ꯑꯩꯁꯨ ꯌꯦꯟ ꯖꯥꯏ
ꯑꯦꯁ ꯁꯥꯎꯋꯤꯅ ꯂꯣꯀꯦꯜꯒꯤ ꯑꯣꯏꯔꯝꯒꯅꯤꯅꯦ ꯌꯨꯝ ꯌꯨꯝꯁꯤꯡꯒꯤꯗꯤ ꯑꯗꯨꯅꯤꯗꯅ ꯈꯥꯔ ꯇꯥꯡꯉꯦꯕ
ꯎꯝ ꯑꯦꯟꯁꯥꯡ ꯅꯥꯄꯤꯁꯨ ꯂꯩꯇ꯭ꯔꯦ ꯍꯧꯖꯤꯛ ꯀꯥꯟꯁꯤ ꯑꯗꯨꯒꯤ
ꯑꯦ ꯍꯟꯗꯛꯁꯦ ꯌꯦꯟꯁꯥꯡ ꯅꯥꯄꯤ ꯂꯩꯇꯦꯅ ꯑꯗꯨꯝ ꯍꯥꯏꯅꯩꯌꯦ
ꯎꯝ
ꯍꯦꯟꯖꯥꯡ ꯅꯥꯄꯤ ꯂꯩꯇ꯭ꯔꯗꯤ ꯑꯗꯨꯝ ꯆꯥꯅꯕ ꯀꯩꯀꯥ ꯌꯦꯟ ꯀꯩꯀꯥ ꯂꯩꯔꯤꯗꯨꯗꯤ ꯑꯗꯨꯗꯒꯤ
ꯎꯝ ꯌꯥꯟ ꯉꯥꯛꯇ ꯆꯥꯒꯦ ꯍꯧꯖꯤꯛꯀꯥꯟ
ꯎꯝ ꯏꯁꯥ ꯐꯒꯠꯅꯕ ꯍꯥꯏꯌꯣ
ꯎꯝ
ꯈꯔ ꯂꯩꯔꯗꯤ ꯑꯃꯨꯛ ꯁꯨꯕ ꯍꯧꯔꯅꯤꯗꯅ ꯅꯣꯏꯗꯤ ꯀꯟꯕꯅꯤꯅ
ꯑꯁ ꯑꯦꯁ ꯀꯟꯕꯅꯤꯅ ꯀꯥ ꯀꯟꯗꯦꯗ ꯍꯧꯖꯤꯛꯁꯦ ꯏꯁꯣꯟ ꯁꯣꯜꯂꯦ ꯑꯩꯁꯨ
ꯀꯜꯂꯥꯛ ꯀꯅꯤꯗ ꯈꯔ ꯂꯩꯔꯗꯤ ꯑꯃꯨꯛ
ꯈꯪꯗꯦ ꯊꯥꯕꯛꯇꯤ ꯑꯗꯨꯝ ꯆꯥꯅꯤꯡꯉꯦ ꯑꯩꯗꯤ ꯑꯉꯥꯡ ꯂꯧꯕꯤꯅ ꯊꯥꯕꯛꯗꯤ ꯑꯗꯨꯝ ꯇꯧꯅꯤꯡꯉꯦꯕ
ꯎꯝ ꯌꯨꯝꯗ ꯂꯩꯔꯗꯤ ꯑꯁ ꯍꯥꯒꯠ ꯆꯠꯄꯒꯨꯝꯕ ꯇꯧꯋꯦ ꯍꯥꯏꯌꯣ ꯍꯥ ꯍꯥ ꯏꯁꯧ ꯂꯡꯉꯦ ꯌꯨꯝꯗ ꯂꯩꯔꯗꯤ ꯁꯥꯎꯅꯤꯡꯉꯦ ꯍꯥꯏꯌꯣ ꯁꯥꯟꯅꯕ ꯆꯠꯂꯣ ꯍꯥꯏꯔꯦ ꯐꯤꯂꯤꯝ ꯑꯃꯥꯒꯤ ꯑꯥ ꯐꯤꯂꯤꯝ ꯑꯃꯒꯤꯗꯣ ꯁꯥꯟꯅꯕ ꯁꯥꯟꯅꯕ ꯆꯠꯂꯣ ꯍꯥꯏꯔꯒ ꯁꯥꯟꯅꯔꯗꯤ ꯇꯨꯝꯅꯤꯡꯉꯦ ꯍꯥꯏꯕꯗꯣ
ꯎꯝ
ꯅꯃꯥꯕꯨꯗꯤ ꯐꯣꯟ ꯐꯥꯎꯅꯕ꯭ꯔꯥ
ꯐꯥꯎꯅꯩꯌꯦ ꯐꯥꯎꯅꯗ꯭ꯔꯁꯨ ꯑꯗꯨꯝ ꯊꯦꯡ ꯑꯗꯨꯝ ꯎꯅꯩꯗ ꯑꯈꯣꯏꯗꯤ ꯅꯛꯄꯅꯤꯅ
ꯑꯣ ꯅꯨꯡꯉꯥꯏꯅ ꯂꯩꯕ ꯖꯥꯠꯅꯤꯀꯣ
ꯎꯝ
ꯐꯣꯟꯁꯨ ꯇꯧꯔꯛꯇ‌ꯦ ꯃꯥꯗꯤ
ꯑꫭ ꯊꯕꯛ ꯌꯥꯝ ꯆꯤꯟꯕꯅꯦ
ꯑꯣ
ꯊꯕꯛ ꯌꯥꯝ ꯆꯤꯟꯕꯒꯤ ꯐꯣꯟ ꯇꯧꯕ ꯁꯪꯉꯔꯣꯏ ꯃꯥ ꯃꯦꯁꯦꯖ ꯊꯥꯑꯣ ꯃꯦꯁꯦꯖ ꯊꯥꯔꯗꯤ ꯃꯁꯦꯖ ꯐꯥꯎꯗꯤ ꯔꯤꯄ꯭ꯂꯥꯏ ꯄꯤꯕꯅꯦ
ꯎꯝ
ꯃꯥꯅ ꯈꯔ ꯈꯔ ꯐ꯭ꯔꯤ ꯑꯣꯏꯕꯗ ꯐꯣꯟ ꯇꯧꯕꯕꯨꯗꯤ ꯃꯔꯛꯇ ꯀꯩꯅꯣ ꯐꯣꯟ ꯇꯧꯕꯗꯤ ꯈꯔ ꯀꯨꯏꯅ ꯇꯧꯋꯦꯗꯅ ꯑꯗꯨꯒꯤ ꯀꯨꯏꯅ ꯇꯧꯕꯗꯨꯗꯤ ꯌꯥꯗꯕ ꯊꯕꯛ ꯃꯐꯝꯗꯣ ꯊꯕꯛ ꯌꯥꯝꯕꯅꯤꯅ
ꯎꯝ
ꯊꯕꯛ ꯂꯣꯏꯔꯒ ꯂꯥꯛꯑꯁꯨ ꯑꯃꯨꯛ ꯏꯔꯨꯒꯅꯤ ꯑꯁ ꯆꯥꯛ ꯆꯥꯒꯅꯤ ꯀꯩꯀꯥ ꯇꯧꯕꯒꯤ ꯑꯃꯨꯛ ꯊꯦꯡꯉꯦꯕ
ꯎꯝ ꯑꯩꯈꯣꯏꯁꯨ ꯊꯦꯡꯉꯦꯗ ꯄꯨꯡ ꯇꯔꯦꯠ ꯑꯗꯨꯋꯥꯏꯗ ꯆꯥꯛ ꯆꯥꯒꯅꯤ ꯑꯗꯨꯒ ꯐꯤ ꯁꯨꯒꯅꯤ ꯑꯃꯨꯛ ꯍꯣꯏ ꯏꯔꯨꯒꯅꯤ ꯏꯔꯨꯔꯒ ꯑꯗꯨꯝ ꯇꯨꯝꯃꯦ
ꯑꯗꯨꯝ ꯅꯣꯡꯗꯥ ꯑꯁ ꯀꯩꯅꯣ ꯅꯨꯡꯊꯤꯟꯗꯗꯤ ꯁꯥꯕꯅꯤꯅ ꯌꯥꯗꯦꯕ
ꯎꯝ
ꯊꯕꯛ ꯇꯧꯅꯕꯗꯣ ꯈꯔ ꯏꯪꯉꯀꯥꯟꯗ ꯂꯣꯏꯅ ꯆꯥꯛ ꯁꯨ ꯊꯣꯡꯉꯦ ꯆꯥꯛꯁꯨ ꯆꯥꯔꯦ ꯏꯔꯨꯁꯨ ꯏꯔꯨꯔꯦ ꯑꯗꯨ ꯑꯣꯏꯅ ꯇꯧꯋꯦꯕ
ꯎꯝ
ꯑꯗꯨꯗ ꯑꯃꯨꯛ ꯄꯨꯡꯗꯤ ꯑꯥ ꯌꯧꯔꯦ ꯑꯃꯨꯛ
ꯍꯣꯏ
ꯑꯁ ꯅꯣꯏꯗꯤ ꯎꯁ ꯎꯁꯣꯏ ꯆꯥꯥꯎ ꯎꯝ ꯅꯣꯏꯗꯤ ꯎꯁꯣꯏ ꯆꯥꯕꯁꯨ ꯐꯪꯉꯝꯒꯅꯤ ꯑꯗꯨꯅ
ꯐꯪꯗꯦꯗ ꯑꯩ ꯆꯠꯇꯕꯅꯤꯅ ꯃꯤ ꯀꯅꯥꯁꯨꯨ ꯄꯨꯔꯛꯄ ꯂꯩꯇꯦ
ꯍꫭꯏꯅꯦ ꯆꯠꯅꯕꯁꯨ ꯂꯩꯇꯦꯅꯦ
ꯎꯝ
ꯅꯛꯅ ꯂꯩꯔꯤꯗꯨꯗꯤ ꯀꯩꯅꯣ ꯅꯨꯄꯤ ꯑꯃꯒꯤ ꯌꯨꯝꯒꯤ ꯃꯅꯥꯛꯇ ꯂꯩꯔꯤꯗꯨꯗꯤ ꯅꯣꯏꯒꯤ ꯀꯩꯅꯣ ꯃꯅꯨꯡꯗꯁꯨ ꯂꯩꯗꯅ ꯆꯥꯅꯕ ꯈꯛꯇ ꯂꯧꯕꯅꯤ ꯌꯥꯏꯗꯅ
ꯑꫭ ꯂꯩꯕꯨꯗꯤ ꯂꯩꯌꯦ ꯇꯟꯕꯀꯣ ꯑꯩꯁꯨ ꯑꯉꯥꯡ ꯊꯝꯅꯕ ꯆꯠꯄ ꯌꯥꯏ ꯑꯗꯨꯕꯨ ꯑꯉꯥꯡꯁꯨ ꯀꯥꯞꯀꯟꯕꯗꯤꯀꯣ ꯄꯪꯊꯝ ꯊꯝꯕ ꯌꯥꯗꯦ
ꯑꯗꯨꯃꯥꯏꯅꯦ
ꯎꯝ
ꯑꯈꯣꯏꯗꯤ ꯈꯪꯗ꯭ꯔꯤ ꯑꯉꯥꯡ ꯂꯩꯗꯕꯅꯤꯅ ꯈꯪꯉꯦꯗ ꯏꯅꯦ ꯍꯣꯏꯒꯤ ꯑꯉꯥꯡ ꯂꯧꯔꯛꯄꯅꯤꯅ
ꯎꯝ
ꯁꯥꯃꯟꯕꯒꯤ ꯐꯦꯟ ꯐꯥꯎ ꯑꯅꯤ ꯑꯅꯤ ꯊꯥꯔꯒ ꯂꯩꯕꯅꯦ ꯑꯩꯈꯣꯏꯗꯤ
ꯑꯩꯈꯣꯏꯁꯨ ꯑꯗꯨꯝ ꯇꯧꯋꯤꯗ ꯁꯦꯂꯤꯡ ꯐꯦꯟ ꯊꯥꯒꯅꯤ
ꯑꯣ ꯑꯗꯨꯅꯦ ꯁꯤꯂꯤꯡ ꯐꯦꯟꯗꯤꯀꯣ
ꯎꯝ
ꯐꯜ ꯐꯨꯜꯗ ꯊꯝꯃꯁꯨ ꯏꯪꯗꯦꯕ ꯋꯥꯟꯅ ꯀꯟꯕꯅꯦ ꯃꯤꯒꯤ ꯑꯇꯩꯒꯤ ꯌꯨꯝ ꯒꯤ ꯋꯟꯅ ꯀꯜꯂꯦꯕ ꯍ ꯍꯦꯟꯅ ꯈꯣꯏꯕꯨꯗꯤ ꯁꯨꯡ ꯏꯪ ꯏꯪꯗꯦ
ꯎꯝ
ꯑꯗꯨꯗ ꯑꯦꯟ ꯑꯗꯨꯗ ꯃꯩ ꯃꯃꯟ ꯑꯃꯨꯛ ꯌꯥꯝꯅ ꯂꯧꯒꯅꯤ
ꯎꯝ ꯐꯦꯟ ꯊꯥꯔꯁꯨ ꯂꯣꯛꯈꯨꯒꯦ ꯇꯧꯏꯅꯦ
ꯑꯣ ꯑꯣ ꯑꯗꯨꯒꯨꯝꯕꯗꯤ ꯇꯧꯗꯦꯗ
ꯍꯥꯏꯁ ꯈꯡꯗꯔ꯭ꯦ
ꯈꯔ ꯂꯩꯔꯗꯤ ꯆꯥꯛ ꯊꯣꯡꯕ ꯃꯇꯝ ꯌꯧꯔꯅꯤ ꯑꯁ
ꯑꯃꯨꯛ ꯌꯧꯔꯅꯤ ꯍꯣꯏ ꯄꯨꯡ ꯄꯨꯡ ꯃꯔꯤ ꯑꯗꯨꯋꯥꯏꯗꯀꯣ ꯑꯃꯨꯛꯀ ꯊꯣꯡꯕ ꯍꯧꯔꯅꯤ
ꯆꯥꯛ ꯊꯣꯡꯕ ꯑꯃꯨꯛ ꯆꯥꯕ ꯑꯃꯨꯛ ꯇꯨꯝꯕ
ꯑꯗꯨꯅꯤ
ꯌꯨꯝꯗ ꯂꯩꯕꯁꯤꯡꯗꯤ ꯅꯨꯡꯉꯥꯏꯌꯦꯗꯥ
ꯎꯝ ꯈꯨꯟꯗ ꯂꯥꯛꯔꯗꯤ ꯉꯥ ꯐꯥꯕ ꯆꯠꯁꯤꯅꯦ ꯂꯥꯛꯑꯣ ꯅꯣꯡꯃ
ꯆꯥꯁꯦ ꯑꯩꯁꯨ ꯆꯠꯅꯤꯡꯉꯤꯅꯦ ꯍꯩꯇꯕ ꯍꯩꯇꯕꯗꯣ ꯅꯣꯏꯗꯤ ꯌꯥꯝ ꯍꯩꯗꯅꯥ ꯅꯣꯏꯗꯤ ꯑꯗꯨꯝ ꯆꯠꯂꯤꯗꯨꯅꯤ ꯑꯐꯥꯎꯕ ꯀꯥꯡꯒꯨ ꯍꯥꯏꯕꯗꯣ ꯍꯜꯂꯥꯎ ꯍꯜꯂꯣ ꯍꯜꯂꯣ ꯅꯦꯠ ꯅꯨꯡꯉꯥꯏꯗꯕ ꯃꯥꯂꯦꯅꯦ ꯍꯜꯂꯣ